ꯑ ꯇꯥꯏꯌꯦ ꯇꯥꯏꯌꯦ
ꯇꯥꯕ꯭ꯔꯥ
ꯑꯧ ꯇꯥꯏꯌꯦ ꯇꯥꯏꯌꯦ
ꯀꯩꯗꯣꯔꯝꯃꯤꯅꯣ
ꯑꯥ ꯁꯨꯝ ꯂꯩꯔꯝꯕꯅꯦ
ꯑ ꯍ ꯑꯩ ꯀꯩꯝ ꯇꯧꯗꯦꯗ
ꯕꯣꯁ ꯌꯥꯝ ꯇꯞꯄꯤꯅ
ꯑꯩꯅ ꯀꯟ ꯉꯥꯡꯗꯕꯩꯅ‌ꯦ ꯇꯞꯅ ꯇꯥꯕ꯭ꯔꯥ ꯇꯞꯅ ꯇꯥꯕ꯭ꯔꯥ ꯍꯥꯏꯕ
ꯇꯞꯅ ꯇꯥꯏꯌ‌ꯦ
ꯅ‌ꯦꯠꯁꯤꯅꯅꯤ
ꯎꯝ ꯀꯩ ꯃꯊꯦꯜ ꯇꯧꯁꯟꯈ꯭ꯔꯒꯦ
ꯉꯁꯤꯗꯤ ꯍꯋꯥꯏ ꯊꫭꯡꯕꯅꯦ ꯍꯋꯥꯏꯗꯨ ꯅꯪꯅ ꯄꯨꯂꯥꯛꯞ ꯍꯥꯎꯋꯦ ꯍꯋꯥꯏ ꯑꯗꯣ ꯍꯋꯥꯏꯗꯣ ꯀꯩꯅꯣꯅꯦ ꯃꯨꯁꯣꯔꯤꯅꯦ
ꯃꯨꯛꯁꫭꯔꯤ ꯌꯦꯔꯨꯝ ꯍꯥꯞꯄ꯭ꯔꯣ
ꯎꯁ ꯅ
ꯅꯪ ꯅꯦꯋꯥꯛꯇꯣ ꯇꯥꯗ꯭ꯔꯦ
ꯇꯥ
ꯇꯥꯔꯦ ꯇꯥꯔꯦ ꯑꯃꯨꯛ ꯇꯥꯈꯤꯗ꯭ꯔꯦ ꯅꯪꯅꯦꯋꯥꯛꯇꯣ ꯍꯜꯂꯣ ꯇꯥꯕ꯭ꯔꯣ ꯇꯥꯕ꯭ꯔꯣ
ꯍꯜꯂ‌ꫭ
ꯇꯥꯔꯕꯣ
ꯇꯔ‌ꯦ ꯇꯔꯦ
ꯅꯪ ꯉꯥꯡꯕꯗꯣ ꯇꯞ ꯑꯣ ꯅꯪ ꯉꯥꯡꯕ ꯈꯔ ꯇꯞꯅ ꯇꯥꯕ
ꯇꯧꯕꯩꯅꯦ ꯐꯥꯏꯕꯔꯗꯣ ꯁꯝꯕꯒꯤ ꯑꯗꯨ ꯑꯣ ꯅꯦꯠ ꯌꯥꯗꯕꯩꯅꯦ ꯇꯥꯔꯃꯅꯤꯗ
ꯅꯦꯠ ꯌꯥꯗꯕꯩꯔꯥ ꯇꯥꯥꯔꯦ ꯇꯥꯔꯦ
ꯐꯖꯅ ꯇꯥꯔꯕꯣ ꯑꯣꯀꯦ ꯑꯣꯀꯦ
ꯐꯖꯅ ꯇꯥꯔꯦ ꯐꯖꯅ ꯇꯥꯔꯦ
ꯇꯥꯎ ꯀꯩꯅꯣ ꯍꯣꯔꯦꯟ ꯀꯩꯅꯣꯝ ꯆꯥꯁꯤ ꯀꯩꯅꯣ ꯑꯦ ꯍꯣꯔꯦꯟꯗꯤ ꯏꯅꯣ ꯂꯩ
ꯐ꯭ꯔꯥꯟꯁꯀ ꯅꯣꯔꯋꯦꯒ ꯂꯩꯌꯦ ꯀꯅꯥꯏ ꯁꯞꯄꯣꯔꯠ ꯇꯧꯗꯣꯏꯅꯣ ꯀꯅꯥꯒꯤ ꯁꯞꯄꯣꯔꯠ ꯇꯧꯗꯣꯏꯅꯣ
ꯑꯩ ꯅꯣꯔꯋꯦꯒꯤ ꯄ꯭ꯂꯦ ꯑꯃꯐꯥꯎ ꯌꯦꯡꯗ꯭ꯔꯤ ꯑꯗꯣ ꯐ꯭ꯔꯥꯟꯁꯀꯤꯗꯤ ꯑꯃꯨꯛ ꯌꯦꯡꯒꯔꯦꯕ ꯑꯗꯣ ꯐ꯭ꯔꯥꯟꯁꯀꯤꯗꯣ
ꯑꯥ
ꯃꯄꯦꯗꯣ ꯈꯔ ꯅꯩꯍꯧꯕꯅꯤ ꯑꯗꯣ ꯑꯩ ꯍꯥꯏꯁꯦ ꯑꯩꯗꯤ ꯅꯣꯔꯋꯦꯗ ꯂꯩꯅꯤ ꯁꯤꯅꯦ
ꯑꯩꯁꯨ ꯅꯣꯔꯋꯦꯗ ꯂꯩꯅꯤ ꯐ꯭ꯔꯥꯟꯁ ꯐꯖꯔꯁꯨ
ꯐꯔꯟꯁꯦ ꯐ꯭ꯔꯥꯟꯁꯅꯗꯤ ꯂꯧꯒꯤꯗꯧꯗꯤ ꯃꯥꯜꯂꯤ ꯑꯥꯏꯗꯔ ꯗ꯭ꯔꯣ ꯅꯠꯇ꯭ꯔꯒꯀꯣ
ꯎꯝ
ꯅꯠꯇ꯭ꯔꯒ ꯑꯁ ꯈꯪꯗꯦꯅꯦ ꯍꯥꯏꯕ ꯉꯝꯗꯦꯅꯦ ꯍꯌꯦꯡ
ꯉꯝꯗꯦ ꯑꯃꯁꯨ ꯃꯦꯆꯤꯟꯅꯤ ꯀꯩꯅꯣ
ꯍꯣꯢ ꯀꯩꯅꯣꯒꯗꯣ ꯌꯦꯡꯉꯣꯅ ꯃꯣꯏ ꯍꯟꯗꯛ ꯕꯥꯏꯀꯤꯡꯒ ꯇꯧꯔꯒ
ꯍꯣꯏ ꯅꯥꯟꯗ꯭ꯔꯣ ꯗꯨꯡ ꯗꯨꯡ ꯍꯨꯛꯀ ꯇꯧꯕꯗꯣ
ꯁꯦꯂꯦꯕꯔꯦꯁꯟ ꯗꯨꯅꯦ ꯍꯥꯏꯕ ꯅꯩꯔꯤꯖꯦ
ꯅꯩꯌꯦ ꯃꯤ ꯑ ꯀꯩꯅꯣꯒꯤ ꯃꯣꯏ ꯀꯟꯇ꯭ꯔꯤꯒꯤ ꯆꯠꯅꯕꯤꯗꯨꯅꯤ ꯇꯧꯈꯥꯏꯔꯛꯏꯗꯣ
ꯑ ꯀꯩꯗꯧꯔꯝꯃꯤꯅꯣ ꯅꯪ
ꯑꯩꯖꯦ ꯀꯣꯏꯆꯠ ꯆꯠꯂꯨꯔ ꯍꯜꯂꯛꯑꯒ ꯋꯥꯔꯦꯅ ꯍꯤꯄꯝꯃꯤꯅꯦ
ꯁꯥꯗ꯭ꯔꯣ ꯍꯧꯖꯤꯛꯁꯦ ꯀꯩꯅꯣ ꯉꯁꯥꯏ ꯀꯣꯏꯆꯠ ꯆꯠꯂꯦ ꯍꯥꯏꯗꯣ ꯁꯥꯗ꯭ꯔꯣ
ꯁꯥꯏꯌꯦ ꯉꯥ ꯉꯁꯥꯏꯁꯨ ꯁꯥꯏ ꯍꯧꯖꯤꯛꯁꯨ ꯁꯥꯏ
ꯀꯅꯥ ꯆꯠꯃꯤꯟꯅꯩꯅꯣ ꯅꯇꯣꯝ ꯆꯠꯂꯤꯔꯣ
ꯑ ꯏꯃꯥꯟꯅꯕ ꯑꯃꯒ ꯆꯠꯃꯤꯟꯅꯩꯌꯦ
ꯎꯝ
ꯀꯩꯅꯣ ꯇꯧꯁꯜꯂꯦ ꯉꯁꯥꯏ ꯑꯦꯐꯤꯗꯦꯚꯤꯠ ꯂꯧ ꯆꯪꯕꯗ ꯄꯩꯁꯥ ꯄꯤꯔꯝꯗꯕꯤ ꯍꯜꯂꯛꯄꯩ ꯋꯥꯔꯤ ꯑꯃ ꯇꯧꯁꯟꯈ꯭ꯔꯦ ꯉꯁꯥꯏ ꯍꯥ ꯅꯪ ꯅꯦꯠꯋꯥꯥꯛꯇꯣ ꯑꯃꯨꯛ ꯇꯥꯒꯤꯗ꯭ꯔꯦ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯍꯜꯂꯣ ꯍꯜꯂꯣ
ꯍꯜꯂꯣ ꯍꯜꯂꯣ
ꯑꯧ ꯅꯪ ꯅꯦꯠꯋꯥꯛꯇꯣ ꯑꯃꯨꯛ ꯃꯨꯛ ꯇꯠꯂꯦ ꯀꯩꯒꯤꯅꯣ
ꯅꯦꯠꯋꯥꯛꯅ ꯑꯣꯏꯔꯝꯃꯔꯣꯏꯁꯤꯗꯤ ꯑꯩ ꯏꯁꯀ꯭ꯔꯤꯟ ꯃꯨꯊꯠꯄꯗ ꯇꯥꯗꯕ꯭ꯔꯥ ꯀꯩꯅꯣꯝ ꯇꯧꯋꯦ
ꯑꯣ ꯅꯪ ꯏꯁꯀꯔ꯭ꯤꯟ ꯃꯨꯠꯊꯠꯂꯨꯔꯕ
ꯏꯁꯀ꯭ꯔꯤꯟꯗꯣ ꯁꯨꯝ ꯋꯥꯔꯤ ꯁꯥꯟꯅꯕꯩ ꯃꯨꯠꯄꯗꯣ
ꯎꯝ
ꯅꯪ ꯈꯪꯅꯕ ꯃꯤꯔꯕ
ꯑ ꯈꯪꯅꯕ ꯏꯃꯥꯟꯅꯕꯩ ꯃꯄꯥꯅꯦꯕ
ꯑꯣ
ꯑꯗꯨꯒꯗꯤ ꯄꯩꯁꯥ ꯄꯩꯁꯥ ꯂꯧꯕꯒꯤ ꯃꯍꯨꯠꯇ ꯄꯩꯁꯥꯗꯩꯩ ꯍꯦꯟꯅ ꯆꯥꯎꯕ ꯑꯣꯔꯗꯔ ꯑꯝ ꯇꯧꯁꯤꯜꯂꯛꯑꯦ ꯉꯥ ꯑꯣꯏ ꯄꯤꯔꯛꯑꯣꯌꯦ ꯉꯥ ꯑꯣꯏꯅ ꯄꯤꯁꯜꯂꯛꯑꯣ ꯇꯧꯁꯤꯜꯂꯛ ꯑꯦ
ꯃꯥꯏꯗꯨꯗꯤ ꯃꯥꯅ ꯍꯦꯟ ꯇꯣꯡꯕꯩ ꯇꯥꯏꯞ ꯇꯧꯗ꯭ꯔꯣ
ꯃꯥꯅ ꯍꯦꯟꯅ ꯇꯣꯡꯖꯒꯔꯦ
ꯉꯥ ꯑꯣꯏꯅ ꯊꯤꯟ ꯇꯥꯔꯦ ꯑꯗꯨꯗꯤ
ꯉꯥ ꯑꯣꯢꯅ ꯊꯤꯟꯗ ꯌꯥꯔꯥꯔꯣꯏ ꯃꯊꯪ ꯑꯦꯐꯤꯗꯦꯕꯤꯠꯃꯨꯛ ꯂꯧ ꯍꯥꯏꯔꯛꯑꯗꯤ
ꯑꯗꯨ ꯑꯗꯨꯃꯥꯏꯅ ꯇꯧꯔꯒꯦ ꯍꯥꯏꯗꯤ ꯑꯦꯐꯤꯗꯦꯕꯤꯠꯇꯣ ꯍꯥꯏꯗꯤ ꯃꯊꯪꯒꯤ ꯂꯧꯔꯝꯗꯥꯏꯗ ꯉꯥ ꯑꯣꯏꯅ ꯄꯨꯔ ꯆꯠꯄꯗꯣ
ꯑꯍꯣꯏ ꯑꯗꯥꯏꯅ ꯇꯧꯔꯒꯦ ꯈꯜꯂꯤꯅꯦ ꯃꯊꯪ ꯂꯧꯔꯝꯗꯥꯏꯗ ꯉꯥ ꯑꯃ ꯑꯣꯏ ꯄꯨꯔ ꯆꯠꯂꯁꯤ ꯀꯥꯏꯅ ꯑꯗꯨꯒ ꯑꯅꯤꯃꯛ ꯄꯨꯂꯞ ꯂꯧꯔ ꯂꯥꯛꯄ ꯑꯃꯨꯛ
ꯎꯝ ꯑꯗꯨꯅꯦ ꯑ ꯑꯈꯣꯏꯗꯖꯨ ꯀꯌꯥꯝ ꯀꯥꯥ ꯍꯦꯟꯅ ꯉꯥꯎꯒꯟꯗꯦ ꯐꯖꯗꯦ ꯑꯗꯨꯗꯤ
ꯐꯣꯟ ꯇꯧꯔ ꯍꯪꯕꯗꯣ ꯃꯆꯥ ꯅꯨꯨꯄꯥꯗ
ꯑꯥ
ꯉꯥ ꯌꯧꯔꯛꯑꯕꯥꯅꯦ ꯌꯧꯔꯛꯇ꯭ꯔꯤ ꯍꯥꯏ ꯂꯣꯏꯔꯦ ꯑꯩꯅ
ꯉꯥ ꯌꯧꯔꯛꯇ꯭ꯔꯤ ꯑꯁ ꯑꯦꯐꯤꯗꯦꯕꯤꯠ ꯄꯤꯔꯔꯣꯏ ꯍꯥꯏꯔꯛꯄꯗꯣ
ꯍꯥ
ꯍꯟꯗꯛ ꯂꯥꯏ ꯍꯔꯥꯎꯕ ꯆꯠꯍꯧꯕ꯭ꯔꯣ
ꯂꯥꯏ ꯍꯔꯥꯎꯕ ꯆꯠꯂꯦ ꯑꯁ ꯒ꯭ꯌꯥꯟ ꯃꯦꯟ ꯇꯥꯗꯕꯤ ꯂꯥꯏ ꯂꯥꯏ ꯍꯔꯥꯎꯕ ꯆꯠꯂꯦ ꯍꯥꯏꯕ ꯋꯥꯅꯤ ꯀꯩꯅꯣ ꯇꯧ ꯅꯣꯡꯃꯗꯪꯒ ꯀꯩꯅꯣ ꯆꯠꯂꯝꯃꯦ ꯑꯗꯨꯗꯨꯒ ꯑꯗꯨꯝ ꯀꯥꯔꯛꯑꯦꯗ
ꯅꯣꯡ ꯅꯤꯒꯤ ꯄ꯭ꯂꯥꯟ ꯇꯧꯔꯒ ꯆꯠ ꯆꯠ ꯆꯠꯄꯅ ꯐꯠꯇ꯭ꯔꯣ
ꯆꯠꯄꯅꯦ ꯑꯗꯨꯝ ꯑꯗꯨ ꯀꯩꯅꯣ ꯇꯧꯔꯦꯅ ꯑꯦ ꯏꯃꯥꯟꯅꯕ ꯂꯥꯛꯁꯟꯗꯅ ꯃꯣꯏꯒ ꯄꯨꯟꯅ ꯂꯥꯛꯃꯤꯟꯅꯔꯦ ꯆꯥꯕꯩ ꯈꯣꯠꯄꯩ ꯄ꯭ꯂꯥꯟꯒ ꯃꯌꯥꯝ ꯇꯧꯔꯤꯄꯣꯠꯅꯤꯗ ꯑꯝ ꯆꯥꯔꯛꯇꯦ
ꯑꯝ ꯆꯥꯔꯛꯇ꯭ꯔꯦ ꯀꯃꯥꯏꯅ ꯇꯧꯁꯟꯒꯩꯅꯣꯕ ꯋꯥꯔꯤꯖꯦ
ꯋꯥꯔꯤ ꯇꯧꯕ ꯍꯥꯏꯖꯦ ꯃꯣꯏꯅ ꯀꯩꯅꯣꯗꯣ ꯃꯣꯏꯅ ꯑꯌꯨꯛ ꯏꯃꯥꯟꯅꯕ ꯑꯃꯅ ꯅꯨꯃꯤꯗꯥꯡꯗ ꯁꯨꯃꯥꯏꯅꯗꯤ ꯍꯥꯏꯔꯛꯄ ꯍꯥꯏꯗꯤ ꯑꯩ ꯚꯥꯏ ꯑꯩ ꯂꯥꯛꯀꯦ ꯅ ꯅꯪ ꯂꯩ ꯃꯐꯝꯗꯨꯗ ꯂꯥꯛꯀꯦ ꯁꯤꯅꯤ ꯁꯥꯏꯀꯜ ꯇꯧꯔ ꯂꯥꯛꯀꯦ ꯁꯤꯅꯤ ꯃꯥ ꯍꯥꯏꯖꯦ ꯑꯗ ꯑꯩꯅ ꯍꯥꯏꯖꯤꯅ ꯑꯃꯨꯛ ꯑꯗꯨꯝ ꯑꯣꯏꯔꯔꯣꯏ ꯁꯤꯅꯤ ꯅꯪ ꯋꯥꯔꯤꯗꯨ ꯁꯨꯡꯑꯣꯏ ꯑꯣꯏꯔꯔꯣꯏ ꯁꯤꯅꯤ ꯂꯥꯛꯑꯔꯣꯏꯅ
ꯎꯝ
ꯑꯗꯨ ꯍꯥꯏꯔꯨꯕꯩ ꯑꯗꯨꯒ ꯃꯌꯥꯝꯕꯒ ꯄꯨꯟ ꯇꯧꯔ ꯂꯥꯛꯃꯤꯟꯅꯔꯦ ꯕ ꯕꯁꯇ ꯇꯧꯔꯒ ꯑꯌ ꯑꯗꯨꯖꯨ ꯂꯥꯛꯅꯤ ꯍꯥꯏꯖꯤꯁꯨ ꯄꯨꯡ ꯀꯩꯅꯣꯗꯅꯤꯀꯣ ꯃꯥꯄꯟ ꯁꯋꯥꯏꯗ
ꯅꯨꯡꯗꯥꯡꯒꯤ
ꯅꯠꯇꯦ ꯑꯌꯨꯛꯀꯤꯅꯦꯍꯦ
ꯑꯣ
ꯑꯌꯨꯛꯀꯤ ꯃꯥꯄꯟ ꯁ꯭ꯋꯥꯏꯗ ꯂꯥꯛꯑꯦ ꯑꯗꯨꯗꯨꯒ ꯑꯩꯁꯨ ꯊꯕꯛ ꯑꯃ ꯆꯠꯂꯦꯕ ꯏꯅꯦꯇꯣꯟꯒ ꯃꯤꯠ ꯌꯦꯡꯕ
ꯑꯥ
ꯑꯗꯨ ꯑꯗꯨ ꯆꯠꯂꯒ ꯑꯗꯨ ꯀꯩꯅꯣ ꯇꯧꯔꯤꯀꯥꯟꯗ ꯃꯤꯠꯌꯦꯡ ꯂꯣꯏꯔꯛꯑꯒ ꯃꯣꯏꯔꯥꯡ ꯂꯩ ꯀꯥꯟꯗꯨꯗ ꯃꯣꯏ ꯌꯧꯔꯛꯑꯦ ꯂꯝꯈꯥꯏ ꯌꯧꯔꯛꯑꯦ ꯑꯝ ꯂꯥꯛꯑꯣ ꯂꯝꯕꯤ ꯀꯩꯝ ꯆꯠꯄꯝ ꯈꯪꯗ꯭ꯔꯦꯌꯦ
ꯑꯥ ꯂꯝꯕꯤ ꯈꯪꯗ꯭ꯔꯦꯅ
ꯎꯝ ꯈꯪꯗꯦ ꯇ꯭ꯋꯦꯟꯇꯤ ꯇ꯭ꯋꯦꯟꯇꯤ ꯁꯤꯛꯁ ꯁꯤꯗ ꯑꯗꯨꯝ ꯑꯗꯨꯝ ꯍꯥꯏꯗꯤ ꯁꯤ ꯑꯁꯥꯏꯕꯧ ꯀꯔꯥꯡ ꯇꯥꯕꯩ ꯂꯝꯕꯤꯕꯧ ꯄꯨꯁꯤꯟꯕꯤꯔꯝꯃꯣ ꯍꯥꯏꯕꯗ ꯑꯗꯨꯝ ꯌꯥꯕꯗꯨꯗ
ꯇ꯭ꯋꯦꯟꯇꯤ ꯇ꯭ꯋꯦꯟꯇꯤ ꯁꯤꯛꯁ ꯁꯤꯗ ꯐꯣꯟꯖꯄ ꯄꯥꯏꯅꯤ ꯒꯨꯒꯜ ꯃꯦꯞꯁꯨ ꯂꯩꯅꯤ
ꯈꯪꯗꯦ ꯑꯗꯣ ꯑꯗꯨꯖꯨ ꯂꯧꯔꯨꯔꯦ ꯃꯣꯏ ꯑꯃꯨꯛ ꯃꯣꯏꯃꯨꯛ ꯂꯧꯔꯨꯔꯒ ꯑꯗꯨꯗꯨꯒ ꯄꯨꯁꯤꯜꯂꯦ ꯄꯨꯁꯤꯜꯂꯒ ꯀꯩꯅꯣ ꯀꯩꯀꯥꯁꯨ ꯑꯗꯨ ꯅꯨꯃꯤꯠꯇꯣ ꯀꯩꯕ ꯙꯔꯅꯥ ꯍꯥꯏꯕ ꯀꯩꯝꯁꯨ ꯐꯝ ꯃꯥꯜꯂꯦ
ꯑꯣ ꯀꯩꯅꯣꯒꯤ ꯑꯔꯥꯥꯟꯕꯏ ꯐꯥꯏ ꯇꯧꯕꯗꯣ ꯑꯗꯨꯒꯤ ꯙꯔꯅꯥ ꯌꯥꯝ ꯀꯟꯅ ꯆꯥꯎꯅ ꯐꯝꯕ ꯅꯠꯇꯦ꯫
ꯌꯥꯝ ꯀꯥ ꯍꯦꯟꯅ ꯆꯥꯎ ꯐꯝꯕꯗꯤ ꯐꯝꯕꯨꯗꯤ ꯑꯗꯣ꯫ ꯍꯥꯏꯗꯤ ꯀꯩꯅꯣ ꯀꯩꯀꯥꯗꯣ ꯁꯥ ꯌꯣꯟꯐꯝ ꯀꯩꯀꯥꯗꯣ ꯂꯣꯏꯅꯃꯛ ꯗꯨꯀꯥꯟ ꯊꯣꯡ ꯂꯣꯟꯅꯈꯔꯦ ꯑꯗꯨꯗꯨꯒꯤ꯫
ꯑꯣ ꯑꯍꯥꯎꯕ ꯆꯥꯈꯤꯗ꯭ꯔꯦꯕ ꯑꯗꯨꯅ꯫
ꯑ ꯑꯍꯥꯎꯕꯁꯨ ꯆꯥꯗ꯭ꯔꯦ ꯑꯗꯣ ꯑꯍꯥꯎꯕ ꯆꯥꯗꯦ ꯍꯥꯏꯕ ꯋꯥꯅꯤ ꯑꯗꯣ ꯀꯔꯥꯡꯗ ꯅꯪ ꯑꯍꯥꯎꯕ꯫ ꯑꯩꯈꯣꯏꯅ ꯍꯥꯎ꯫ ꯗꯦ ꯑꯗꯨ ꯅꯠꯇꯦ ꯃꯣꯏꯅ ꯍꯥꯎꯇꯦ ꯍꯥꯏꯕ ꯋꯥꯅꯤ ꯑꯩꯈꯣꯏꯗꯗꯤ꯫ ꯃꯣꯏ ꯅꯠꯇꯦ ꯃꯣꯏ ꯍꯥꯎꯇꯦ ꯍꯥꯏꯔ ꯉꯥ ꯊꯣꯡ ꯄꯨꯊꯣꯔꯛꯑꯦ ꯍꯥꯏꯕ꯫ ꯀꯩ ꯑꯗꯨ꯫
ꯇꯧꯕ ꯑꯃ ꯌꯥꯎꯈ꯭ꯔꯦ ꯑꯥ ꯑꯩ ꯈ꯭ꯔꯤꯁꯃꯥꯁ ꯅꯨꯃꯤꯠꯇ꯫ ꯀꯩꯅꯣ ꯁꯤꯅ ꯁꯤꯅꯥ ꯀꯩꯊꯩꯗ ꯆꯠꯂꯦꯕ꯫ ꯌꯦꯟꯖꯥꯡꯗꯤ ꯑꯍꯥꯎꯕ ꯂꯩꯇ꯭ꯔꯦ ꯑꯔꯩꯕ ꯑꯃ ꯊꯣꯡꯉꯝꯃꯒꯦꯀꯣ ꯍꯥꯏꯔ ꯑꯣꯛ ꯊꯣꯡ ꯂꯩꯔꯝꯃꯤꯅ꯫ ꯑꯣꯛ ꯊꯣꯡꯉ ꯄꯨꯊꯣꯔꯛꯑꯦ꯫ ꯑꯁ ꯃꯣꯏ ꯏꯟꯁꯥꯡ ꯑꯍꯥꯎꯇꯕꯁꯤꯗꯤ ꯕꯦꯔꯥꯅꯤꯍꯦ꯫ ꯇꯥꯕ꯭ꯔꯣ ꯇꯥꯕ꯭ꯔꯣ꯫ ꯍꯜꯂꯣ ꯍꯜꯂꯣ꯫
ꯑꯁ ꯏꯁ꯭ꯀ꯭ꯔꯤꯟꯁꯦ ꯑꯃꯨꯛ ꯑꯣꯐ ꯇꯥꯔꯝꯃꯤꯅꯤꯅꯦ꯫
ꯅꯪꯒꯤ ꯏꯁꯀ꯭ꯔꯤꯟꯗꯣ ꯈꯔ ꯁꯦꯟꯅꯧ꯫
ꯁꯀ꯭ꯔꯤꯟ ꯑꯣꯐ ꯇꯥꯕ ꯌꯥꯗꯦ ꯑꯣꯀꯦ ꯑꯗꯣ ꯀꯩꯅꯣ ꯇꯧꯔ ꯄꯣꯔꯣꯝꯗꯣ ꯊꯣꯡ ꯂꯩꯔꯝꯃꯦ꯫
ꯑꯥ꯫
ꯑꯗꯨꯗꯨꯒ꯫
ꯑꯃꯨꯛ ꯃꯨꯠꯈ꯭ꯔꯦ ꯅꯪ ꯏꯁꯀ꯭ꯔꯤꯟ ꯃꯨꯠꯈ꯭ꯔꯕꯌꯦꯡꯉꯨ꯫
ꯎꯁꯣꯞꯀꯤꯔ ꯀꯩꯅꯣꯝꯃ ꯇꯧꯔꯝꯃꯦꯕ꯫
ꯑꯥ꯫
ꯑꯗꯨꯗꯨꯒꯤ ꯑꯗꯨꯒꯤ ꯆꯥꯛꯇꯤ ꯂꯩꯔꯝꯃꯤ ꯗꯥꯎ ꯌꯥꯕ ꯍꯥꯏꯒꯗ꯭ꯔꯥ ꯑꯗꯨꯗꯨꯒ ꯄꯨꯟ ꯇꯧꯔ꯫ ꯆꯥꯔꯦ ꯑꯗꯨꯗꯨꯒ ꯉꯥꯏꯍꯥꯛ ꯂꯩꯔꯦ ꯀꯩꯅꯣ ꯇꯧꯔꯦ ꯑꯗꯨꯒ ꯍꯩꯅꯧ ꯃꯌꯥꯝ ꯆꯥꯔꯦ꯫ ꯍꯩꯅꯧ ꯃꯌꯥꯝ ꯆꯥꯔꯒ ꯑꯃꯨꯛ ꯃꯣꯏ ꯍꯤ ꯇꯣꯡꯒꯦꯌꯦ꯫
ꯑꯥ꯫
ꯑꯃꯗꯤ ꯕꯣꯏꯇꯣꯟꯅ ꯍꯣꯜꯂ ꯄꯨꯊꯣꯛꯈ꯭ꯔꯦꯕ꯫
ꯑꯥ꯫
ꯑꯗꯨꯒ ꯑꯃꯗꯨꯅ ꯑꯩ ꯑꯩꯅ ꯍꯩꯕꯣꯏ ꯍꯩꯇꯕꯣꯏ ꯐꯣꯟꯗꯣ꯫ ꯀꯩꯇꯧꯅꯦ ꯑꯗꯨꯗꯨꯒ ꯀꯩꯅꯣ ꯇꯧꯈꯠꯂꯛꯏꯕ ꯑꯩ ꯇꯥꯗꯣꯔꯦꯌꯦ꯫
ꯅꯪ ꯑꯣꯏꯅ ꯇꯥꯗꯣꯔꯕ꯫
ꯅꯠꯇꯦ ꯃꯥ ꯑꯃꯗꯣ ꯃꯇꯣꯝꯗ ꯅꯣꯝꯖꯔꯤꯅꯤꯀꯣ ꯍꯤꯗꯣ ꯇꯣꯡꯉꯒ꯫
ꯑꯥ꯫
ꯑꯗꯨꯗꯨꯒ ꯚꯥꯏ ꯑꯩ ꯇꯥꯗꯣꯔꯦ ꯑꯩ ꯇꯥꯗꯣꯔꯦ ꯑꯩ ꯇꯥꯗꯣꯔꯦ ꯑꯗꯨ ꯏꯟꯕ ꯏꯟꯊꯣꯛꯇ꯭ꯔꯤꯀꯣ꯫
ꯑꯗꯨ ꯃꯥ ꯉꯁꯥꯏ ꯍꯥꯏꯔꯝꯕꯅꯦ ꯍꯥꯏꯕ꯫ ꯑꯩ ꯍꯤꯗꯨꯗ ꯇꯣꯡꯍꯜꯂꯣ ꯑꯩ ꯈꯪꯒꯅꯤ ꯑꯩ ꯅꯩꯒꯦ ꯌꯦꯡꯉꯣ ꯍꯥꯏꯔꯝꯃꯒ ꯑꯗꯨꯒ꯫ ꯍꯤ ꯇꯣꯡꯉꯒ ꯅꯤꯛꯈꯠꯂꯛꯑꯦ ꯍꯥꯏꯕ꯫
ꯍꯤ ꯇꯣꯡꯉꯥ ꯅꯤꯛꯈꯠꯂꯛꯑꯦ ꯑꯗꯨꯝ ꯀꯔꯛꯑꯦ ꯑꯗꯨꯝ ꯇꯣꯡꯗꯕꯤ ꯑꯗꯨꯝ ꯀꯥꯔꯛꯑꯦ꯫
ꯇꯣꯡꯗꯕꯤ ꯑꯗꯨꯝ ꯀꯥꯔꯛꯑꯦ꯫
ꯎꯝ꯫
ꯑꯗꯨꯗꯨꯒ ꯑꯗꯨ ꯉꯥꯏꯍꯥꯛ ꯂꯩꯔꯝꯃꯦ ꯑꯗꯨ ꯃꯣꯏ ꯀꯩꯅꯣ ꯇꯧꯈꯤ꯫ ꯌꯨꯝꯗ ꯂꯩꯒꯦꯌꯦ ꯑꯗꯨꯒ꯫
ꯁꯪꯗ꯫
ꯑꯥ ꯁꯪꯗ ꯂꯩꯒꯦ ꯑꯗꯣ ꯍꯥꯟꯅ꯫ ꯄꯩꯁꯥ ꯇꯤꯡꯁꯨ ꯇꯤꯡꯉꯦ ꯑꯗꯨ ꯍꯥꯟꯅ ꯕꯨꯛꯀꯤꯡꯁꯨ ꯇꯧꯗ ꯌꯥꯔꯣꯏꯅꯦ ꯃꯤ ꯂꯩꯔꯝꯃꯗꯤ ꯃꯤ ꯂꯩ꯫ ꯈꯣꯠꯄ ꯂꯣꯏ ꯂꯩꯅꯕꯅꯤꯅ ꯑꯌꯥꯝꯕꯅ꯫ ꯑꯗꯣ ꯇꯝꯆꯧꯕꯒꯤꯗꯨꯁꯨ ꯃꯥꯏ ꯁꯪꯗꯨꯁꯨ ꯀꯩꯅꯣ ꯍꯥꯏ ꯒꯦꯁ ꯍꯥꯎꯁ꯫ ꯗꯨꯁꯨ ꯃꯤ ꯆꯦꯇꯣꯟꯅ ꯑꯍꯥꯟꯕꯗ ꯁꯨꯃꯥꯏꯅ ꯐꯣꯟ ꯇꯧꯔꯛꯄ ꯑꯣ ꯑꯩꯅ ꯂꯥꯎꯑꯣ ꯊꯥꯏ ꯍꯥꯏ ꯀꯥꯟꯗ ꯍꯥꯏꯗꯤ ꯁꯪꯗꯣ ꯍꯣꯔꯦꯟ ꯅꯨꯃꯤꯗꯥꯡꯗꯤ ꯃꯤ ꯂꯩꯗꯧ ꯃꯥꯟꯗꯦ ꯑꯩꯈꯣꯏ ꯆꯥꯕꯩꯗꯣ ꯆꯥꯍꯧꯔꯁꯦꯅ꯫
ꯑꯥ
ꯑꯗꯨꯗꯨꯒ ꯑꯃꯨꯛ ꯅꯨꯃꯤꯗꯥꯡꯔꯝꯗ ꯃꯤ ꯑꯃꯨꯛ ꯂꯥꯛꯁꯜꯂꯕ꯫
ꯎꯝ꯫
ꯑꯗ ꯑꯩꯅ ꯃꯅꯤꯡꯗ ꯃꯤꯗꯨꯁꯨ ꯑꯃꯨꯛ ꯊꯝꯕꯗꯣ ꯃꯣꯏꯅꯤ ꯊꯝꯕꯗꯣ ꯍꯥꯏꯗꯤ ꯎꯝ ꯀꯩꯅꯣꯁꯨ ꯃꯅꯤꯄꯨꯔ ꯀꯩꯀꯥꯁꯨ ꯃꯁꯥꯗꯣ ꯅꯥꯔ ꯂꯩꯔꯤꯕꯅꯤꯅ꯫ ꯀꯩꯁꯨ ꯀꯟꯕ ꯑꯣꯏꯗꯦꯅ ꯑꯗꯨꯝ ꯑꯗꯨꯝ ꯃꯤꯗꯣ ꯑꯗꯨꯝ ꯂꯥꯛꯁꯤꯜꯂ ꯊꯝꯖꯤꯟꯕ ꯆꯥꯁꯤꯟ ꯊꯛꯆꯤꯟꯕ ꯇꯧꯕ ꯀꯌꯥ ꯅꯨꯡꯉꯥꯏꯇꯦꯅ꯫ ꯑꯗ ꯍꯥꯏꯗꯤ ꯃꯣꯏ ꯅꯨꯡꯉꯥꯏꯇꯕꯗꯨꯁꯨ ꯅꯠꯇꯅ ꯑꯩꯉꯣꯟꯗꯁꯨ ꯌꯥꯝ ꯖꯟꯖꯥꯅꯦꯕ ꯃꯣꯏ ꯑꯃꯨꯛ ꯏꯟꯅꯅꯤ꯫ ꯑꯩ ꯑꯩꯅ ꯉꯥꯛꯇ ꯑꯣꯏꯗꯣꯏꯅꯦ꯫
ꯃꯥꯅꯦ꯫
ꯑꯗꯨꯗꯨꯅ ꯑꯗꯨꯝ꯫ ꯄꯨꯈꯠꯂꯦ ꯑꯗꯨꯗꯨꯒ ꯕꯁ ꯐꯪꯗ꯭ꯔꯦ ꯍꯥꯏꯔꯦ꯫
ꯕꯥꯁ ꯕꯥꯁ ꯇꯣꯡ ꯍꯩꯇꯌꯦ ꯕꯥꯁ ꯅꯠꯇꯅ ꯇꯣꯡ ꯍꯩꯇꯦꯌꯦ꯫ ꯑꯗꯨꯗꯨꯒ ꯋꯤꯡꯒꯔ ꯀꯌꯥ ꯇꯣꯡꯉꯒ ꯑꯣꯕ ꯈꯣꯠꯄ ꯇꯧꯔꯦ꯫ ꯑꯗꯨꯗ ꯑꯩꯅ ꯑꯗꯨꯝ ꯊꯤꯜꯂꯝꯃꯒꯦ ꯍꯥꯏꯔ ꯑꯗꯨꯝ ꯊꯤꯟꯒꯠꯂꯛꯑꯕꯗꯣ꯫ ꯍꯥꯏꯊꯒꯦꯗꯤ ꯈꯟꯕꯅꯦ ꯑꯗꯨꯒ꯫
ꯇꯟꯖꯤꯜ ꯂꯕꯥ
ꯑꯃꯨꯛ ꯍꯥꯏꯗꯤ ꯋꯥꯗ ꯋꯥꯁꯤꯜꯂꯛꯄꯗꯨꯗ ꯑꯗꯨꯝ
ꯂꯝꯕꯤꯒ ꯁꯥꯡꯕꯅꯦ꯫
ꯂꯝꯕꯤ ꯁꯥꯡꯕꯗꯨꯗꯤ
ꯐꯤꯞꯇꯤ ꯀꯤꯂꯣꯃꯤꯇꯔ ꯑꯕꯥꯞ ꯑꯣꯏꯔꯒꯅꯤꯅꯦ꯫
ꯐꯤꯐꯇꯤ ꯀꯤꯂꯣꯃꯤꯇꯔ ꯑꯕꯞ ꯍꯥꯏꯇꯥꯔꯦ ꯑꯗꯨꯝ ꯑꯗꯥꯋꯥꯏꯗꯥꯏ ꯂꯩꯕꯗꯣ꯫
ꯂꯥꯏ ꯍꯔꯥꯎꯕ ꯀꯩꯀꯥ ꯌꯦꯡꯉꯛꯇ꯭ꯔꯦ꯫
ꯀꯩꯝ ꯌꯦꯡꯉꯛꯇ꯭ꯔꯦ ꯑꯗꯨꯝ ꯂꯥꯛꯑꯦ꯫
ꯆꯠꯂꯨꯔꯒ ꯉꯥ ꯊꯣꯡ ꯆꯥ ꯆꯥꯠꯂꯨꯕꯒ ꯆꯞ ꯃꯥꯟꯅꯈ꯭ꯔꯦꯕ꯫
ꯑꯥ ꯊꯣꯛꯑꯣ ꯅꯨꯃꯤꯗꯥꯡꯗꯨꯕꯨꯗꯤ ꯍꯍꯥꯟ ꯆꯠꯈꯤꯕ ꯅꯨꯃꯤꯗꯥꯡꯗꯣꯝꯗꯤ ꯌꯦꯟ ꯊꯣꯡꯕꯗꯤ ꯆꯥꯔꯛꯑꯦ
ꯑꯧꯎ ꯑꯣ
ꯑꯗꯨ ꯑꯗꯨ ꯑꯗꯨꯁꯨ ꯄꯣꯁꯄꯣꯟ ꯇꯧꯔꯤꯅꯤꯀꯣ ꯑꯩꯅ꯫ ꯀꯣ ꯍꯌꯦꯡ ꯑꯣꯏꯅ ꯆꯥꯁꯤ ꯀꯥꯏꯅꯒ ꯑꯗꯨꯗꯨꯒ ꯅꯨꯡꯗꯥꯡ ꯑꯗꯣ ꯃꯣꯏꯅ ꯅꯨꯡꯗꯥꯡ ꯆꯥꯥꯁꯜꯂꯁꯦꯅ ꯍꯥꯏꯔꯗꯤ ꯑꯗꯨꯝ ꯆꯥꯥꯁꯜꯂꯒ ꯂꯥꯛꯄ ꯑꯗꯨꯝ ꯗꯥꯎ ꯌꯥꯔꯦ ꯍꯥꯏꯇꯥꯔꯦ꯫
ꯑꯣ ꯅꯪꯅ ꯄꯣꯁꯄꯣꯟꯗꯣ ꯇꯧꯔꯝꯃꯣꯏꯗꯤ ꯆꯥꯔꯝꯃꯔꯣꯏꯗꯕꯅꯦꯕ꯫
ꯄꯣꯠꯁꯣꯗꯨ ꯇꯧꯔꯝꯃꯒꯗꯤ ꯀꯔꯤꯝ ꯆꯥꯗꯅ ꯐ꯭ꯔꯤ ꯍꯦꯟꯗꯦꯗꯠꯇ ꯂꯥꯛꯑꯅꯤ꯫
ꯎꯝ
ꯁꯤꯅꯤ ꯋꯥꯔꯤ ꯍꯥꯏꯕꯕꯨ ꯑꯩꯅ ꯆꯠꯂꯨꯕꯒꯤ
ꯃꯥꯅꯦ
ꯑꯗꫭ ꯎꯝ ꯍꯥꯏꯔꯣ ꯍꯥꯏꯔꯣ ꯑꯣ ꯍꯣꯔꯦꯟꯗꯣ ꯀꯩꯅꯣꯝ ꯆꯥꯖꯒꯦ ꯇꯧꯕꯅꯤꯗ ꯅꯪ ꯅꯪ ꯅꯪ ꯂꯥꯛꯑꯗꯤ ꯀꯔꯦꯟꯇꯣ ꯂꯩꯔꯛꯑꯣ
ꯀꯔꯤꯟ ꯆꯖ‌ꯦ ꯍꯥꯏꯔꫭ
ꯀꯩ ꯀꯔꯦꯟ ꯇꯧꯔꯒ ꯁꯤꯡꯖꯨ ꯆꯥꯥꯁꯦ ꯇꯧꯕꯅꯤ
ꯑꯣ ꯁꯤꯡꯖꯨ ꯁꯤꯡꯖꯨ ꯀꯩ ꯁꯤꯡꯖꯨ ꯆꯥꯥꯁꯦ ꯍꯥꯏꯅꯣ
ꯀꯔꯤꯟꯒꯤ ꯁꯤꯡꯖꯨꯅꯤ ꯀꯩꯅꫭ ꯆꯥꯗꯣꯏꯁꯦ ꯃꯣꯔꯣꯛ ꯁꯥꯅꯥ
ꯀꯔꯦꯟ ꯀꯔꯦꯟꯒꯤ ꯁꯤꯡꯖꯨ ꯑꯍꯥꯎꯕꯅꯤꯅꯦ ꯑꯗꯨꯗꯤ
ꯍꯧꯕꯅꯤ ꯑꯗꯨꯒ ꯀꯩꯅꯣꯃ ꯁꯤ ꯍꯩꯅꯧ ꯑꯩꯈꯣꯏ ꯃꯅꯤꯡꯗ ꯄꯥꯜꯂꯤꯁꯦ ꯇꯧꯔꯒ ꯍꯦꯛꯑꯒ ꯃꯦꯠꯂ ꯆꯥꯕ
ꯀꯔꯤ ꯍꯥꯏꯕ
ꯑꯩꯈꯣꯏ ꯍꯩꯅꯧ ꯄꯥꯜꯂꯤꯁꯤꯒ ꯃꯦꯠꯂ ꯆꯥꯖꯤ
ꯌꯥꯏ ꯍꯩꯅꯧ ꯅꯥꯟꯅ ꯁꯣꯏꯗꯠꯂꯒ
ꯎꯝ
ꯃꯀꯨꯞ ꯃꯀꯨꯞ ꯇꯥꯍꯜꯂꯒ ꯀꯩꯅꯣꯒ ꯍꯥꯞꯆꯤꯜꯂꯒ ꯑꯃ ꯅꯨꯡꯁꯤꯗꯥꯛ ꯍꯥꯏꯕ꯭ꯔꯥꯝ ꯅꯨꯡꯁꯤꯗꯥꯛꯀ ꯍꯥꯞꯄꯒ ꯃꯁꯤ ꯗꯥꯛꯇꫭ ꯁꯤ ꯌꯣꯜꯂꯝꯒꯅꯤꯌꯦ ꯊꯣꯛꯑꯒ ꯂꯥꯛꯄꯗ ꯂꯩꯔꯛꯑꯒꯦ
ꯎꯈꯦ ꯎꯈꯦ ꯑꯗꯨꯗꯤ ꯂꯥꯛꯄꯗ ꯂꯩꯁꯤꯜꯂꯛꯑꫭ
ꯎꯝ